ꯑ
ꯍꯗꯣ
ꯍꯥꯎ
ꯀꯃ
ꯇꯌꯦ
ꯆꯥꯛ ꯆꯥꯔꯕꯣ
ꯆꯔꯦ
ꯍꯦꯟꯖꯥꯡ ꯆꯥꯒꯦ
ꯉꯁꯤꯗꯤ ꯀꯥꯡꯅꯤꯅ ꯀꯥꯡ ꯑꯁꯅꯥ ꯖꯇ꯭ꯔꯥꯅꯤꯅ ꯈꯦꯆꯤ ꯆꯥꯏꯌꯦ ꯅꯪꯗꯤ
ꯑꯩꯈꯣꯏ ꯉꯁꯥꯏ ꯍꯋꯥꯏ ꯊꯣꯡꯉꯦ ꯍꯋꯥꯏ ꯊꯣꯡꯕ ꯇꯥꯏ
ꯊꯕꯣꯛ ꯆꯇ꯭ꯔꯥ
ꯆꯠꯂ ꯍꯟꯗꯛꯇ ꯉꯥꯏ
ꯑ ꯑꯩꯁꯨ ꯍꯜꯂꯛꯇ ꯉꯥꯏꯔꯤꯗ
ꯑꯣ ꯈꯦꯆꯤꯕꯨꯗꯤ ꯆꯥꯔꯛꯑꯦ
ꯑꯣ
ꯣꯏ ꯕꯥꯃꯣꯟ ꯌꯥꯎꯕ ꯀꯥꯡꯕꯨ ꯈꯔ ꯌꯥꯎꯋꯦꯕ
ꯑꯥ
ꯈꯦꯖꯤꯤ ꯄꯔꯦ
ꯍꯧꯖꯤꯛꯇꯤ ꯀꯥꯡ ꯃꯇꯝꯅꯤꯅꯅꯦ ꯈꯦꯆꯤꯗꯣ ꯑꯩꯈꯣꯏ ꯕꯥꯒꯤ ꯉꯁꯤꯁꯦ ꯅꯨꯃꯤꯠ ꯇꯥꯕ ꯑꯁꯅꯥꯟ ꯖꯇꯥ ꯄꯣꯛꯑꯦꯅ ꯑꯗꯨꯒꯤ ꯑꯩꯈꯣꯏꯁꯨ ꯈꯦꯆ ꯍꯧꯋꯦ ꯏꯇꯩꯅ ꯑꯗꯨꯒ ꯆꯠꯊꯔꯦ ꯉꯁꯤꯗꯤ
ꯑꯥ
ꯀꯥꯡꯗꯤ ꯀꯣꯏꯕ ꯆꯠꯂꯣꯏꯗ꯭ꯔꯥ
ꯀꯥꯡꯁꯦ ꯀꯣꯏꯕ ꯆꯠꯄ ꯌꯥꯏ ꯅꯣꯏ ꯈꯦꯇꯤ ꯀꯩꯀꯩ ꯇꯧꯒꯦ ꯃꯊꯦꯜ
ꯎꯠꯇꯤ ꯊꯣꯡꯕ ꯑꯃꯅꯦ ꯂꯐꯨ ꯏꯔꯣꯝꯕ ꯑꯃꯅꯦ
ꯎꯝ
ꯑꯗꯨꯒ ꯀꯩꯅꯣꯒ ꯃꯥꯏ ꯌꯦꯟ ꯊꯣꯡꯕ ꯑꯃꯒ
ꯑꯣ
ꯍꯥꯎ ꯑꯣꯏ ꯉ ꯁꯤꯗꯤ ꯍꯥ
ꯀꯩꯔꯣꯟꯒꯦ
ꯂꯐꯨ ꯏꯔꯣꯜꯂꯦ
ꯑꯥ
ꯀꯥꯡ ꯀꯣꯏ ꯆꯠꯂꯣꯏꯗ꯭ꯔꯥ
ꯀꯥꯡ ꯀꯣꯏꯕ ꯆꯠꯂꯨꯁꯤꯗꯅ
ꯠ ꯑ ꯆꯠꯂꯨꯁꯤꯍ ꯆꯠꯂꯨꯁꯤꯦ ꯅꯍꯥꯟꯒꯤ ꯑꯗꯨꯃꯥꯏꯅ
ꯎꯝ ꯑꯉꯥꯡ ꯃꯥꯡꯕꯗꯣꯗꯨꯒ
ꯑ ꯎꯝ
ꯍꯟꯗꯛꯇꯤ ꯀꯥꯡ ꯆꯤꯡꯕꯗꯣ ꯑꯉꯥꯡ ꯄꯥꯏꯍꯜꯂꯁꯨ ꯑꯉꯥꯡ ꯃꯇꯨꯡꯗ ꯇꯝꯃꯤꯟꯅꯔꯁꯤ
ꯍꯣꯏ ꯃꯇꯨꯡ ꯑꯃ ꯏꯟꯅꯔꯁꯦ ꯃꯣꯏ ꯆꯤꯡꯍꯜꯂꯔꯣꯏꯁꯦ ꯃꯤ ꯌꯥꯝ ꯆꯤꯠꯂꯦ
ꯎꯝ ꯀꯥꯡꯁꯦ ꯊꯥꯏꯅꯗꯤ ꯁ꯭ꯋꯥꯏꯒꯤ ꯌꯨꯝꯊꯣꯡ ꯌꯨꯝꯊꯣꯡꯒꯤ ꯂꯥꯛꯑꯝꯕꯗ ꯇꯣ ꯂꯥꯛꯇ꯭ꯔꯦ ꯏ ꯅ ꯍꯧꯖꯛꯇ
ꯂꯥꯛꯇ꯭ꯔꯦ ꯀꯗꯧꯔꯅꯣ ꯀꯥꯎ ꯎꯄꯥ ꯂꯩꯩꯇ ꯀꯩ ꯀꯩ ꯀꯃꯥꯏ ꯀꯩꯒꯤꯅꯣ ꯈꯪꯗꯦ ꯁꯨꯝ ꯃꯨꯠꯈꯤꯗ꯭ꯔꯣꯕ ꯈꯪꯗꯦ ꯀꯥꯡꯁꯦ
ꯁ꯭ꯀꯣꯟꯗ ꯆꯠꯂꯦ ꯑꯩꯈꯣꯏꯁꯨ ꯑꯥ ꯀꯩꯅꯣꯗꯒꯁꯨ ꯅꯣꯡ ꯐꯥꯗꯣꯛ ꯆꯠꯂꯨꯗꯧꯅꯤꯅꯦ
ꯎ
ꯀꯣꯅꯨꯡꯗꯒ ꯌꯦꯡꯕ
ꯃꯥꯥꯟ ꯀꯣꯅꯨꯡ ꯀꯣꯅꯨꯡꯗꯣ ꯑꯝꯇꯪ ꯑꯩꯈꯣꯏ ꯄꯨꯂꯞ ꯑꯝꯇ ꯆꯠꯁꯤ ꯁꯦ ꯑꯉꯥꯡꯁꯤꯡꯁꯦ ꯄꯨꯔꯒ ꯀꯣꯅꯨꯡ ꯀꯥꯡꯣ ꯑꯝꯇ ꯌꯦꯡꯍꯜꯂꯨꯁꯦ ꯌꯥꯏ ꯍꯧꯖꯤꯛꯇꯤ ꯀꯥꯡ ꯃꯇꯝꯅꯤꯅ ꯍꯡ ꯑꯦꯛꯖꯥꯝꯗꯒꯤꯩ ꯀꯩꯗꯒꯤ ꯄꯥꯟꯗ꯭ꯔꯣꯅ ꯑꯣꯏꯗꯌꯥꯖ
ꯀꯌꯥꯝ ꯄꯥꯟꯗꯦ ꯑꯩ ꯔꯥ ꯀ ꯑꯃꯗ ꯄꯗꯦꯗ ꯍꯩꯅꯧ ꯈꯔ ꯄꯥꯜꯂꯤ ꯃꯉꯥꯏ ꯍꯩꯅꯧꯁꯤꯁꯨ ꯇꯔꯛ ꯇꯔꯛ ꯄꯥꯟꯗꯅ ꯃꯨꯟꯕ ꯅꯗ꯭ꯔꯦ
ꯃꯤ ꯑꯉꯥꯡꯈꯩ ꯍꯦꯛꯄꯗ ꯆꯥꯊꯣꯛꯈ꯭ꯔꯦ ꯑꯉꯥꯡ ꯁ꯭ꯀꯨꯜ ꯁꯝꯃꯔ ꯕ꯭ꯔꯦꯛ ꯃꯇꯝ ꯂꯣꯏꯈ꯭ꯔꯕꯣ
ꯎꯝ ꯉꯁꯤꯗꯒꯤ ꯆꯠꯄ ꯍꯧꯔꯦ ꯑꯃꯗꯤ
ꯑꯣ ꯑꯩꯈꯣꯏꯁꯨ ꯑꯉꯥꯡ ꯅꯍꯥꯟ ꯁꯟꯗꯦ ꯅꯨꯃꯤꯠꯇ ꯑꯉꯥꯡ ꯀꯣꯏꯕ ꯄꯨꯕꯤꯔꯨꯔꯦ ꯁꯨꯇꯤ ꯂꯩꯔꯤꯉꯩꯗ
ꯀꯣꯏꯕ ꯆꯠꯀꯦ ꯇꯧꯕꯅꯦ ꯑꯩ ꯑꯃꯨꯛ ꯐꯔꯛ ꯑꯩꯅ ꯑꯃꯨꯛ ꯁꯨꯇꯤ ꯐꯪꯉꯛꯇ ꯐꯔꯛ ꯇꯥꯍꯧꯔꯦ ꯁꯟꯗꯦ ꯑꯃꯝꯗ ꯌꯦꯡꯉꯒ ꯀꯣꯏꯕ ꯄꯨꯕꯤꯔꯒꯦꯅ
ꯎꯝ ꯏꯆꯦ ꯂꯔꯥꯏꯒ ꯋꯥꯔꯤ ꯁꯥꯟꯅꯕ꯭ꯔꯣ
ꯁꯅꯗ꯭ꯔꯤ ꯑꯩ ꯅꯍꯥꯟꯗꯒꯤ ꯁꯪꯗ꯭ꯔꯕ ꯑ ꯍꯥꯏꯕꯗꯤ ꯉꯁꯤꯗꯒꯤ ꯁꯨꯇꯤ ꯊꯥꯔꯅꯤꯗꯣ ꯆꯍꯤ ꯈꯔ ꯈꯔ ꯁꯥꯟꯅꯔꯒꯦꯅ
ꯎꯝ ꯍꯟꯗꯗꯤ ꯑꯩꯈꯣꯏꯗꯤ ꯂꯥꯏ ꯍꯔꯥꯎ ꯃꯣꯏꯔꯥꯡ ꯂꯥꯏ ꯍꯔꯥꯎꯕꯗꯨꯗꯤ ꯆꯠꯍꯧꯗ꯭ꯔꯦ
ꯆꯂꯥꯎꯗ꯭ꯔꯦ ꯑꯇ ꯑꯦꯖꯇꯦ ꯑꯗꯩ ꯅꯨꯡꯁꯥꯕꯁꯨ ꯖꯒꯣꯏ ꯁꯥꯖꯒꯦ ꯍꯟꯗꯛ ꯇꯤꯌꯦꯅ ꯈꯟꯕꯅꯦ ꯑꯗꯨꯒ ꯍꯦꯛ ꯍꯔꯥꯎꯈꯤꯗ꯭ꯔꯦ ꯆꯥꯛꯂꯣꯟ ꯀꯜꯂ ꯇꯣꯛꯈ꯭ꯔꯦꯗꯅ
ꯇꯣꯛꯠꯈ꯭ꯔꯦ ꯑꯩꯈꯣꯏ ꯏꯄꯥꯝ ꯂꯣꯝ ꯆꯠꯂꯨ ꯑꯩꯣꯏ ꯑꯩꯈꯣꯏ ꯏꯄꯥꯝꯂꯣꯝ ꯆꯠꯂꯨꯕꯗꯗꯤ ꯑꯩꯗꯤ ꯑꯩꯈꯣꯏ ꯂꯥꯏ ꯍꯔꯥꯎ ꯆꯠꯂꯨꯒꯦ ꯄꯨꯊꯤꯕꯒ
ꯑ ꯑꯥ ꯄꯨꯊꯤꯕꯒꯤꯔꯃ ꯂꯥꯏ ꯄꯨꯕꯗꯅꯤ ꯀꯔꯝꯕꯅꯣ ꯂꯥꯏ ꯂꯊꯣꯛꯄꯒꯤꯗꯅꯦ ꯂꯥꯏ ꯂꯪꯊꯣꯛꯄ ꯊꯣꯛꯄꯗ ꯅꯨꯄꯤꯅ ꯄꯨꯔꯤꯗꯣ ꯄꯨꯊꯤꯕꯒꯤꯔ ꯀꯔꯝꯕꯒꯤꯅꯣ ꯑꯣ ꯅꯨꯄꯤꯅ ꯄꯨꯅꯕ꯭ꯔꯥꯕ ꯍꯥꯟꯅꯗꯒꯤ
ꯀꯨꯏꯌꯦ ꯅꯨꯄꯤꯅ ꯆꯍꯤ ꯑꯍꯨꯝ ꯃꯔꯛ ꯃꯔꯤꯔꯛꯁꯨꯨꯔꯦ ꯀꯨꯏꯌꯦ ꯄꯨꯏꯌꯦꯗꯤꯅꯦ ꯆꯍꯤ ꯑꯗꯨꯝ ꯄꯨꯗꯦ ꯑꯗꯨꯝ ꯄꯨꯗꯦ ꯃꯥꯏ ꯃꯥꯏ ꯆꯍꯤ ꯂꯩꯌꯦꯕꯀꯣ ꯃꯣꯏ ꯂꯥꯏꯗꯨꯅ ꯍꯥꯏꯔꯛꯄꯩꯔꯥ ꯈꯪꯗꯦꯕ ꯑꯗꯣ ꯑꯩꯅ ꯑꯩ ꯂꯩꯔꯛꯄꯗꯒꯤ ꯑꯅꯤꯔ ꯑꯍꯨꯝꯃꯛꯇꯤ ꯄꯨꯈ꯭ꯔꯦꯕ
ꯑꯣ
ꯑꯗꯨꯒ ꯍꯇ ꯀꯞ ꯄꯨꯨꯏ
ꯑꯣ ꯑꯇꯩꯗꯗꯤ ꯑꯃꯨꯛꯇ ꯎꯗ꯭ꯔꯤꯑꯕ ꯅꯨꯄꯤꯅ ꯄꯨꯕꯁꯦ
ꯑ ꯑꯗꯒ ꯇꯋ ꯑꯕꯣꯏ ꯑ ꯀꯥꯏꯕꯤꯗ ꯊꯣꯛꯀꯦꯅ ꯇꯧꯕꯅꯦ ꯂꯥꯏꯂꯝꯗꯣ
ꯑ
ꯑꯗꯨꯒ ꯃꯣꯏ ꯂꯥꯏ ꯂꯥꯏ ꯃꯥꯏꯕꯤ ꯊꯣꯡꯕꯗ ꯃꯈꯥ ꯄꯥꯡꯅ ꯅ ꯊꯣꯛꯑꯣꯅ ꯑꯩꯈꯣꯏꯒꯤ ꯇꯨꯔꯦ ꯋꯥꯡꯕꯗ ꯊꯣꯛꯑꯦ
ꯑꯝ ꯎꯝ
ꯂꯥꯏ ꯉꯥꯎꯕꯗꯨꯕꯨ ꯕꯦꯟꯗ ꯁꯣꯟ ꯆꯈ꯭ꯔꯦ ꯂꯥꯏꯅ ꯑ ꯆꯥꯏꯗꯦꯕꯂꯛꯂꯣꯝꯗ ꯆꯠꯈ꯭ꯔꯕ
ꯑꯥ
ꯌꯥꯏꯃꯟ ꯀꯩꯅꯣꯒꯤ ꯌꯥꯏꯃ ꯍꯣꯏꯅ ꯀꯧꯕ ꯆꯠꯈ꯭ꯔꯦ ꯁꯂ ꯍꯥꯏꯗꯣ
ꯂꯥꯛ
ꯑꯗꯨ ꯀꯩꯅꯣ ꯕꯦꯟꯒ ꯏꯅꯗꯕ꯭ꯔꯕ ꯍꯥꯟꯅ ꯃꯣꯏꯅ ꯍꯥꯟꯅ ꯆꯠꯈ꯭ꯔꯤꯔꯥ ꯀꯃꯥꯏꯅ ꯇ
ꯑꯥ ꯃꯣꯏꯅ ꯂꯝꯕꯤꯗꯣ ꯑꯩꯈꯣꯏꯒꯤ ꯊꯣꯡ ꯂꯝꯃꯨꯡ ꯊꯣꯡꯗꯣ ꯑꯗꯨꯗꯒꯤ ꯆꯠꯀꯗꯧꯕꯅꯦꯕ ꯑꯗꯨꯅ ꯑꯗꯨꯗ ꯆꯠꯈ꯭ꯔꯕ ꯑꯗꯣ ꯂꯥꯏ ꯑꯗꯨꯅ ꯑꯥ ꯃꯃꯥꯡ ꯄꯥꯡꯒꯩ ꯂꯝꯕꯤ ꯀꯩꯅꯣ ꯁ꯭ꯀꯨꯜ ꯂꯝꯕꯤꯔꯣ ꯆꯠꯈ꯭ꯔꯕ ꯃꯣꯏꯗꯤ ꯑꯗꯨꯗꯤ ꯆꯠꯇꯧꯕꯩ ꯅꯤꯡꯉꯖꯥꯠꯅꯦ
ꯑ
ꯑꯗꯨꯒ ꯊꯣꯛꯂꯛꯇ꯭ꯔꯦ ꯂꯥꯛꯇ꯭ꯔꯦ ꯑꯩꯈꯣꯏꯄꯅ ꯀꯨꯏꯅ ꯉꯥꯏꯔꯦ
ꯑꯥ ꯎꯝ
ꯑꯗꯨꯒ ꯍꯣꯏꯔ ꯂꯥꯛꯑꯦ ꯃꯣꯏ ꯕꯦꯜ ꯆꯠꯄ ꯂꯝ ꯃꯐꯝ ꯂꯝꯕꯤꯗꯨꯣ ꯆꯠꯀꯗꯧꯕꯅꯦꯍ
ꯑꯥ
ꯑꯗ ꯑꯃꯨꯛ ꯈꯣꯏꯔꯨꯔꯦ ꯂꯥꯏ ꯑꯍꯨꯝꯗꯣ ꯗꯣꯂꯥꯏ ꯑꯍꯨꯝꯗ
ꯋꯥ ꯅꯨꯃꯤꯠꯇꯣ ꯑꯗꯨꯝ ꯅꯨꯄꯤ ꯉꯥꯛꯇꯅ ꯑꯗꯨꯝ ꯄꯨꯕ꯭ꯔꯥ ꯁꯤꯟꯗꯕ꯭ꯔꯥ ꯃꯣꯏꯗ
ꯁꯤꯟꯗꯦ
ꯁꯤꯟꯗꯦꯕꯀꯣ ꯅꯨꯃꯤꯠꯇꯨꯗ ꯐꯣꯟꯗ ꯊꯥꯒꯠꯂꯛꯄꯗ ꯑꯃꯁꯨ ꯄꯨꯏꯌꯦꯕ ꯅꯨꯄꯥꯅ ꯄꯨꯕꯗꯨꯗꯅ
ꯑꯅꯍꯨꯝꯅꯦ ꯅꯨꯃꯤꯠꯇꯨꯗ ꯍꯔꯥꯎꯔꯤꯁꯦ ꯗꯣꯂꯥꯏ ꯑꯍꯨꯝ ꯁꯨꯏꯌꯦ
ꯎ ꯅꯠꯇꯦ ꯂꯥꯏꯕꯨꯡ ꯑꯃꯈꯛꯀꯤꯔꯥ ꯅꯠꯇ꯭ꯔꯒ ꯂꯥꯏ ꯑꯇꯣꯞꯄꯒꯤ ꯁꯔꯥ
ꯂꯥꯏꯕꯨꯡ ꯑꯃꯗ ꯄꯨꯊꯤꯕꯒꯤ ꯂꯥꯏꯗꯣ ꯗꯣꯂꯥꯏ ꯑꯍꯨꯝꯅꯦꯕ
ꯑꯣ ꯑꯍꯨꯝꯃꯛꯛꯂꯕ ꯊꯣꯛꯏꯁꯤꯦꯗꯨꯒ
ꯑꯥ ꯑꯍꯨꯝꯃꯛꯅꯦ ꯑꯗꯨꯒ ꯀꯔꯤ ꯀꯔꯤ ꯂꯥꯏ ꯋꯥꯡꯕꯅ ꯑꯃꯁꯨ ꯍꯔꯥꯎꯃꯤꯠꯇꯨꯗ ꯑꯗꯨꯝ ꯄꯨꯂꯞ ꯍꯔꯥꯎꯃꯤꯟꯅꯩꯌꯦꯕ ꯑꯗꯨꯁꯨ ꯂꯥꯏꯂꯝ ꯊꯣꯛꯑꯦꯕ ꯑꯗꯨ ꯅꯨꯃꯤꯠꯇꯨꯗ ꯑꯃꯨꯛ ꯂꯥꯏ ꯂ ꯊꯣꯛꯑꯦ ꯃꯣꯏꯅ ꯑꯥ ꯁꯤꯇꯤꯖꯦꯟ ꯀ꯭ꯂꯕ ꯂꯣꯝꯗ ꯊꯣꯛꯑꯦꯕ
ꯑꯣ
ꯅꯛꯅꯔꯦ ꯑꯗꯨꯝ ꯂꯥꯛꯑꯦ ꯄꯨꯊꯤꯕꯒ ꯑꯁ ꯑꯩꯈꯣꯏꯒꯤ ꯑꯁ ꯑꯩꯈꯣꯏꯒꯤ ꯈꯨꯊꯤꯕꯩ ꯂꯥꯏꯗꯤ ꯂꯣꯏꯔꯦ ꯃꯤ ꯄꯨꯝꯅꯃꯛ ꯂꯥꯟꯗ ꯑꯗꯨꯃꯥꯏ ꯊꯣꯛꯂꯛꯑꯗꯤ ꯄꯨꯂꯞ
ꯑꯥ ꯗꯨꯗꯤ ꯂꯩꯀꯥꯏ ꯂꯩꯀꯥꯏꯒꯤ ꯀꯌꯥ ꯄꯨꯜꯂꯒ ꯇꯧꯔꯤꯅꯣ ꯑꯗꯨꯕꯣ
ꯑꯩꯈꯣꯏꯗꯤ ꯈꯨꯟꯖꯥ ꯑꯩꯈꯣꯏꯗꯤ ꯑꯥ ꯀꯩꯕꯤꯕꯛ ꯀꯣꯜꯂꯦ ꯁꯤꯒꯤ ꯂꯥꯏꯁꯦ
ꯀꯥꯏꯐꯧ
ꯀꯩꯕꯤꯕꯣꯛ ꯀꯩ ꯀꯦꯕꯤ ꯀꯩꯕꯤ
ꯀꯩꯕꯤꯕꯣꯛ ꯍꯩꯃꯥ ꯑꯗꯨꯗꯤ ꯌꯥꯝ ꯆꯥꯎꯅ ꯀꯣꯜꯂꯤꯅ‌ꯦꯅ ꯇꯧꯔꯤꯁꯦ
ꯑ ꯆꯥꯎꯋꯦ ꯃꯣꯏꯔꯣꯝꯒꯤ ꯍꯩꯔꯨꯛ ꯀꯠꯄ ꯄꯣꯠꯂꯥꯟꯕ ꯑꯗꯨꯝ ꯂꯥꯛꯑꯦ
ꯎꯝ
ꯃꯃꯥꯡ ꯃꯃꯥꯡ ꯃꯃꯥꯡ ꯆꯍꯤꯗ ꯑꯩꯈꯣꯏ ꯂꯩꯁꯥꯔꯤꯉꯥꯏꯗ ꯀꯩꯕꯤꯗ ꯊꯣꯛꯑꯦꯕꯀꯣ ꯂꯥꯏ ꯂꯝ
ꯎꯝ
ꯅꯣꯡꯉꯥꯜꯂꯤ ꯀꯩꯅꯣ ꯂꯥꯏ ꯍꯜꯂꯛꯄꯗ
ꯑꯣ
ꯑꯁ ꯂꯥꯏ ꯍꯔꯥꯎꯕꯗꯤ ꯅꯨꯡꯉꯥꯏꯔꯝꯒꯅꯤ
ꯅꯨꯡꯉꯥꯏꯌꯦ ꯑꯗꯨꯅ ꯑꯩ ꯑꯥ ꯃꯊꯪ ꯆꯍꯤꯗꯤ ꯑꯩꯈꯣꯏ ꯑꯝꯇ ꯄꯨꯂꯞ ꯆꯠꯁꯤ ꯌꯦꯡꯉꯨꯁꯦ
ꯎꯝ ꯂꯥꯏ ꯍꯔꯥꯎ ꯌꯦꯡ ꯅꯨꯡꯉꯥꯏꯔꯒꯅꯦ ꯃꯥꯏꯕꯤꯒꯁꯨ ꯌꯥꯝ ꯌꯥꯝꯃꯝꯃꯅꯤ ꯑꯗꯨꯏꯗꯤ
ꯌꯥꯝꯃꯦ ꯃꯥꯏꯕꯤ ꯃꯥꯏꯕꯤ ꯅꯨꯄꯥ ꯅꯨꯄꯤ ꯑꯁ ꯃꯥꯏꯕꯤꯒꯤꯗꯤ ꯈꯨꯌꯥꯝ ꯑꯝꯅꯦ
ꯎꯝ ꯎꯝ ꯎꯝ ꯍꯧꯖꯤꯛꯀꯥꯟꯁꯦ ꯃꯥꯏꯕꯤ ꯅꯨꯄꯥꯁꯨ ꯌꯥꯝ ꯇꯧꯅꯔꯤꯀꯣ
ꯇꯧꯋꯦ
ꯎꯝ ꯅꯨꯡꯉꯥꯏꯅꯤ ꯌꯦꯡꯕ ꯂꯥꯏꯔꯣꯏꯒꯁꯨ ꯌꯦꯡꯕ ꯅꯨꯡꯉꯥꯏꯔꯅꯤ ꯑꯗꯨꯗꯤ
ꯅꯨꯡꯉꯥꯏꯌꯦ ꯂꯥꯏꯕꯨꯡꯒꯗꯣ ꯍꯧꯖꯤꯛꯇꯤ ꯌꯥꯝ ꯆꯥꯎꯔꯦ
ꯃꯥꯏꯕꯤ ꯀꯌꯥꯃꯨꯛꯀꯗꯤ ꯁꯨꯏ
ꯃꯩꯕꯤ ꯌꯥꯝꯃꯦ ꯃꯁꯤꯡꯒ ꯃꯁꯤꯡꯒ ꯊꯤꯔꯛꯇ꯭ꯔꯦꯗ ꯑꯩ
ꯎꯝ
ꯃꯥꯏꯕꯤ ꯃꯥꯏꯕꯤ ꯅꯨꯄꯥꯗꯒꯤ ꯃꯥꯏꯕꯤ ꯅꯨꯄꯤꯗꯒꯤ
ꯎꯝ ꯑꯦ ꯅꯨꯡꯉꯥꯏꯔꯝꯒꯅꯤ ꯂꯥꯏ ꯍꯔꯥꯎꯕ ꯑꯩ ꯏꯃꯥꯟꯅꯕꯤ ꯑꯇꯣꯞꯄꯅ ꯐꯣꯟꯗꯒ ꯊꯥꯒꯠꯂꯛꯄꯗꯤ ꯑꯗꯨꯝ ꯊꯦꯡꯅꯩꯌꯦꯕ ꯃꯣꯏ ꯖꯒ ꯁꯥꯕ ꯃꯤ ꯌꯥꯝ ꯆꯤꯜꯂꯦꯕ ꯖꯥꯒꯣꯏ ꯁꯥꯐꯝꯒꯗꯣ
ꯆꯤꯟꯕꯅꯦ ꯌꯥꯝ ꯑꯩꯈꯣꯏꯁꯨ ꯑꯃꯨꯛꯇꯪ ꯆꯠꯂꯒ ꯑꯩꯈꯣꯏ ꯅꯤꯉꯣꯜ ꯃꯌꯥꯝ ꯁꯥꯁꯦꯅ ꯍꯥꯏꯅꯕꯅꯦ
ꯎꯝ
ꯍꯦꯛꯇ ꯉꯝꯗꯦ ꯑꯩꯈꯣꯏ ꯑꯩꯈꯣꯏ ꯏꯆꯦ ꯑꯩꯈꯣꯏ ꯕꯥꯆꯧ ꯃꯆꯥꯍꯣꯏꯗꯤ ꯑꯗꯨꯝ ꯁꯥꯏꯌꯦꯕ ꯑꯩꯈꯣꯏ ꯆꯦ ꯑꯩꯈꯣꯏꯅꯤꯁꯤꯅ ꯁꯥꯕꯁꯨ ꯁꯨꯡꯉꯝ ꯉꯝꯗ꯭ꯔꯦ ꯆꯠꯂꯒ ꯂꯦꯛꯑꯒ ꯈꯤꯇꯪ ꯁꯥꯖꯦꯅ ꯍꯥꯏꯅꯕꯅꯦ
ꯎꯝ
ꯑꯗꯨ ꯁꯨꯡꯁꯥ ꯁꯥ ꯉꯝꯗꯦ
ꯍꯥꯏꯃ ꯌꯥꯕꯗꯤ ꯌꯥꯕꯖꯥꯠꯅꯤ
ꯌꯥꯏ
ꯎꯝ ꯁꯤꯟꯃꯥꯒꯨꯝꯕꯗꯤ ꯇꯧꯗ꯭ꯔꯣ
ꯃꯣꯏ ꯑꯗꯨꯗꯤ ꯑꯩꯈꯣꯏ ꯁꯤꯗ ꯇꯧꯕꯗꯨꯗꯤ ꯑꯗꯨꯃꯥꯏꯅ ꯇꯧꯗꯦꯕ ꯀꯣ ꯂꯥꯏꯔꯣꯏ ꯅꯨꯃꯤꯠꯇꯣ ꯂꯤꯂꯥ ꯑꯅꯤ ꯊꯝꯃ‌ꯦꯌ‌ꯦ ꯅꯣꯡꯉꯥꯜꯂ‌ꯦꯌ‌ꯦ
ꯑꯣ ꯂꯥꯏꯔꯣꯏ ꯍꯥꯏꯗꯤ ꯂꯥꯏꯔꯣꯏ ꯉꯟꯅ ꯂꯣꯏꯁꯤꯟꯈ꯭ꯔꯒ ꯇꯧꯔꯦ ꯑꯗꯨꯗꯤ
ꯑ ꯂꯥꯏꯔ‌ꯣꯏ ꯉꯟꯅ ꯂ‌ꯣꯏꯁꯤꯟꯈꯔꯒ ꯉꯟꯅ ꯂ‌ꯣꯏꯁꯤꯜꯂꯦ
ꯎꯝ ꯑꯁ ꯑꯗꯨ ꯂꯥꯏꯔꯣꯏ ꯂꯣꯏꯔꯦ ꯇꯧꯕꯗꯨꯗꯤ ꯊꯦꯛꯉꯝꯃꯅꯤꯌꯦ
ꯎꯝ
ꯅꯍꯥꯟ ꯀꯅꯥꯅꯣꯃ ꯐꯣꯟꯗ ꯊꯥꯒꯠꯂꯛꯄꯗꯣ ꯅꯣꯡꯉꯥꯜꯂꯦꯅ ꯗꯌꯥꯅꯟꯗ ꯅꯔ ꯀꯩꯅꯣ ꯂꯥꯏ ꯍꯔꯥꯎꯕꯗ ꯂꯤꯂꯥ ꯇꯧꯕꯗ ꯅꯣꯡꯉꯥꯜꯂꯦꯅ ꯊꯥꯒꯠꯂꯛꯄꯗꯣ
ꯎ ꯎꯁꯥ ꯄꯩꯁꯨ ꯊꯦꯡꯉꯤꯗꯨꯅꯤꯗ ꯑꯗꯨꯕꯨꯗꯤ ꯑꯗꯨꯝ ꯂꯥꯏꯒꯤ ꯂꯣꯏꯔꯒ ꯍꯦꯛ ꯇꯧꯕꯗꯣ ꯊꯦꯡꯕꯅꯦꯕ ꯀꯨꯏꯔꯦꯀꯣ ꯅꯨꯡꯁꯥꯕ ꯂꯥꯏꯒꯕꯁ ꯐꯖꯅ ꯍꯔꯥꯎꯈꯤꯗꯕ ꯂꯥꯏꯔꯦꯝꯕꯤꯒꯁꯦ
ꯀꯨꯏꯔꯦ ꯃꯃꯥꯡꯗ ꯂꯥꯏ ꯍꯔꯥꯎꯖꯒꯣꯏ ꯁꯥꯖꯒꯦꯁꯨ ꯁꯥꯍꯧꯗ꯭ꯔꯦ
ꯑꯥ
ꯅꯨꯡꯁꯥꯕꯁ ꯈꯤꯡꯉꯒ ꯁꯥꯁꯦꯅ ꯂ ꯉꯥꯏꯖꯕꯅꯦꯕ ꯑꯗꯨꯒ ꯀꯨꯝ ꯆꯠꯂ ꯇꯣꯛꯈ꯭ꯔꯦ
ꯑꯥ
ꯎꯝ
ꯑꯗꯨꯅꯤ ꯑꯝꯛꯇꯪ ꯄꯨꯜꯂꯒ ꯑꯩꯈꯣꯏꯁꯨ ꯑꯝꯛꯇꯪ ꯖꯒꯣꯏ ꯁꯥ ꯌꯥꯕꯅꯦꯕ
ꯑ
ꯈꯪꯗꯦꯗ ꯇꯧꯔꯤꯁꯤ ꯏꯔꯥꯡꯁꯤꯒ ꯑꯗꯨꯝ ꯖꯒꯣꯏ ꯁꯥꯕ ꯐꯪꯗꯕ ꯀꯨꯏꯔꯦ ꯑꯩꯈꯣꯏ
ꯀꯣꯏꯔꯦ
ꯎꯝ ꯊꯥꯏꯅꯗꯤ ꯑꯗꯨꯝ ꯁꯥꯏꯅꯤꯀꯣ ꯍꯦꯛ ꯄ꯭ꯂꯥꯟ ꯇꯧꯕ ꯏꯔꯥꯡ ꯇꯧꯕꯗꯒꯤ
ꯑꯗꯨꯒ ꯑꯩꯈꯣꯏ ꯁꯤ ꯑꯩꯈꯣꯏꯒꯤꯗꯤ ꯁꯤꯗ ꯃꯇꯩ ꯃꯅꯥꯎ ꯃꯇꯩ ꯃꯅꯥꯎ ꯖꯒꯣꯏ ꯁꯥꯗ꯭ꯔꯥ ꯂꯥꯏ ꯄꯨꯕꯁꯨ ꯃꯇꯦꯛ ꯃꯅꯥꯎ ꯄꯨꯍꯟꯗ꯭ꯔꯥ ꯍꯜꯂꯣ
ꯇꯥꯏꯌꯦ
ꯑꯩꯈꯣꯏ ꯁꯤꯗꯗꯤ ꯂꯥꯏ ꯄꯨꯕꯗꯣ ꯃꯇꯅꯥ ꯃꯆꯤꯟ ꯃꯅꯥꯎ ꯄꯨꯅꯗ꯭ꯔꯥ ꯑꯩꯈꯣꯏ ꯑꯥꯗꯗꯤ ꯃ ꯃꯅꯥꯄꯨꯁꯨ ꯆꯥꯏꯕ
ꯂꯥꯏ ꯑꯗꯨꯅ ꯗꯣꯂꯥꯏ ꯑꯍꯨꯝ ꯅꯪ ꯉꯥꯎꯈꯠꯂꯛꯄꯁꯤꯗ ꯌꯦꯡꯕ ꯅꯨꯡꯉꯥꯏꯈ꯭ꯔꯖꯥꯠꯅꯤ
ꯑ ꯑꯣ ꯊꯝꯃꯒꯦ ꯑꯩ ꯑꯃꯨꯛ ꯀꯣꯟꯅ ꯑꯃꯨꯛ ꯇꯧꯔꯛꯀꯦ
ꯐꯔꯦ ꯐꯔꯦ ꯊꯃꯗꯝ ꯑ ꯀ ꯃꯤ ꯇꯔꯔ ꯃꯤꯅꯤ ꯇ ꯍ